ꯀꯩꯗꯧꯕ꯭ꯔꯣ
ꯌꯨꯝꯊ ꯂꯩꯌꯦ ꯇꯥꯢꯌꯦꯀꯣ
ꯑꯣ ꯇꯥꯢ ꯇꯥꯢ
ꯑꯥꯎ ꯌꯨꯝꯗ ꯇꯤꯚꯤ ꯌꯦꯡꯒ꯭ꯔꯒ ꯀꯣ ꯑꯉꯥꯡꯒ ꯑꯗꯨꯝ ꯋꯥꯔꯤ ꯁꯥꯔꯒ ꯑꯗꯨꯝ ꯂꯩꯌꯦꯅꯦ ꯉꯁꯤ ꯅꯨꯃꯤꯠꯁꯦ ꯑꯁ ꯉꯁꯤ ꯑꯩꯅ ꯐꯤ ꯁꯨꯕ ꯐꯤ ꯁꯨꯔꯒ ꯗ꯭ꯔꯥꯏꯌꯔꯗ ꯗ꯭ꯔꯥꯏ ꯇꯧꯔꯒ ꯂꯣꯏꯅꯃꯛ ꯐꯤꯁꯦ ꯃꯄꯥꯟꯗ ꯐꯥꯎꯕ ꯑꯗꯨ ꯅꯣꯡ ꯆꯨꯒꯦꯔꯥ ꯇꯧꯔꯒ ꯀꯣ ꯅꯣꯡ ꯈꯔ ꯈꯔ ꯗꯔꯤꯖꯂꯤꯡ ꯂꯥꯛ ꯄ ꯑꯗꯨꯒ ꯑꯩꯅ ꯑꯁ ꯌꯥꯗ꯭ꯔꯦ ꯍꯥꯏꯅ ꯃꯅꯨꯡꯗ ꯊꯝꯈ꯭ꯔꯦ ꯑꯗꯨꯒ ꯍꯧꯖꯤꯛꯇꯤ ꯑꯁ ꯅꯣꯡ ꯆꯨꯨꯔꯦ ꯐꯖꯅ ꯀꯟꯂꯒ ꯂꯩꯌꯦ
ꯍꯧꯖꯤꯛꯀꯥꯟꯗꯤ ꯂꯧ ꯃꯇꯝꯅꯤꯅ ꯅꯣꯡ ꯆꯨꯗꯕꯩ ꯉꯁꯤ ꯌꯥꯝ ꯆꯨꯔꯛꯄꯀꯣ ꯑꯗꯨꯒ ꯍꯦꯛ ꯑꯩꯈꯣꯏꯁꯨ ꯊꯔꯣꯏ ꯈꯨꯟꯕ ꯆꯠꯂꯒ ꯍꯜꯂꯛꯑꯦ
ꯑꯣ ꯑꯁ ꯅꯨꯡꯉꯥꯏꯅꯦ ꯅꯪꯗꯤ ꯆꯤꯡꯗ ꯂꯩꯕ꯭ꯔꯣ ꯉꯁꯤ
ꯑꯣ ꯆꯤꯡꯗꯂꯦ ꯐꯤ ꯁꯔꯒꯥ ꯂꯩꯌꯦ ꯀꯣꯏꯁꯨ ꯀꯣ ꯑꯗꯨꯝ ꯐꯤ ꯁꯥꯕ ꯑꯗꯨꯝ ꯋꯦꯗꯔꯁꯦ ꯅꯨꯡꯉꯥꯏꯇꯕ ꯑꯗꯨꯒꯤ ꯊꯔꯣꯏ ꯈꯨꯟꯕꯥ ꯆꯠꯄ ꯇꯥꯏꯝ ꯄꯥꯁ ꯑꯣꯏꯅ ꯌꯥꯝ ꯅꯨꯡꯉꯥꯏꯌꯦ ꯍꯥꯎꯁꯨ ꯍꯥꯎꯋꯦ
ꯑꯗꯨ ꯊꯔꯣꯏꯗꯣ ꯌꯥꯝ ꯂꯧꯊꯣꯛꯄ꯭ꯔꯣ
ꯑꯁ ꯀꯧꯇꯥ ꯑꯅꯤ ꯑꯍꯨꯝ ꯈꯛꯇꯅꯦ ꯏꯁꯤꯡ ꯌꯥꯝꯗꯦꯕꯀꯣ ꯂꯧꯗꯣ ꯉꯁꯤ ꯈꯛꯇ ꯅꯣꯡ ꯇꯥꯕꯅꯤꯅꯀꯣ
ꯎꯝ ꯀꯣꯛꯇꯥ ꯑꯗꯨ ꯑꯃ ꯑꯅꯤ ꯂꯧꯊꯣꯛꯑꯗꯤ ꯌꯥꯝꯃꯤꯅ
ꯍꯣꯏ ꯑꯗꯨꯝ ꯑꯩꯈꯣꯏꯗꯤ ꯆꯥꯕ ꯀꯣꯟꯅꯌꯦꯕ ꯑꯩꯈꯣꯏ ꯏꯃꯨꯡꯗ ꯃꯤ ꯌꯥꯝꯕꯅꯦꯕꯀꯣ ꯅꯣꯏꯗꯤ ꯅꯆꯤꯟ ꯅꯥꯅꯥꯎ ꯀꯌꯥꯔꯣ
ꯑꯁ ꯌꯥꯝꯃꯥꯟꯕꯒꯤ ꯍꯥꯏꯁꯤꯔꯥ ꯍꯩꯔꯣꯏꯔꯥ ꯈꯪꯗ꯭ꯔꯦ ꯑꯩꯒꯤ ꯀꯣ ꯑꯩꯒꯤ ꯏꯆꯦꯅ ꯃꯉꯥ ꯑꯩꯅ ꯇꯔꯨꯛ ꯁꯨꯕ ꯅꯨꯄꯤ ꯑꯩꯒꯤꯗꯤ ꯁꯤꯕꯂꯤꯡꯖꯨ ꯑꯗꯨꯒ ꯑꯩꯒꯤ ꯑꯥ ꯑꯦꯌꯥꯝꯕ ꯑꯃ ꯑꯩꯒꯤ ꯏꯅꯥꯎꯅꯨ ꯄꯥ ꯑꯅꯤ ꯅꯨꯄꯥꯅ ꯑꯍꯨꯝꯅꯦ ꯅꯨꯄꯤꯅ ꯇꯔꯨꯛ ꯇꯥꯕ ꯑꯩ ꯄꯥꯔꯒ
ꯑꯣ ꯑꯩꯈꯣꯏꯁꯨ ꯌꯥꯝꯃꯤꯗ ꯑꯉꯥꯡ ꯅꯤꯄꯥꯟꯅꯦ ꯅꯨꯄꯤ ꯃꯉꯥ ꯅꯨꯄꯥ ꯑꯍꯨꯝ
ꯅꯨꯄꯥ ꯑꯍꯨꯝ ꯅꯨꯄꯤ ꯇꯔꯨꯛ ꯇꯥꯕ
ꯄꯤꯅ ꯅꯨꯄꯤ ꯌꯥꯝꯃꯦ ꯈꯣꯏꯁꯨꯀꯣ ꯅꯣꯏ ꯈ꯭ꯔꯅ ꯀꯂꯦꯖ ꯇꯝ ꯂꯩꯌꯦ ꯃꯤ ꯈ꯭ꯔꯅ ꯐꯤꯁꯥꯌꯦ ꯃꯤ ꯈ꯭ꯔꯅ ꯑꯗꯨꯝ ꯌꯨꯝ ꯄꯥꯟꯕꯁꯨ ꯌꯥꯎꯔꯦꯕꯀꯣ
ꯑꯣ ꯑꯣ ꯅꯨꯄꯤ ꯀꯌꯥ ꯂꯩꯕꯔꯥ
ꯅꯨꯄꯤ ꯃꯉꯥꯅꯦꯕ
ꯑꯣ
ꯅꯨꯄꯥ ꯇꯔꯨꯛ ꯑꯍꯨꯝ ꯅꯨꯄꯥ ꯑꯍꯥꯟꯗꯤ ꯄꯤ ꯊꯤꯔꯦꯕꯀꯣ
ꯑꯣ ꯍꯣ ꯑꯩꯈꯣꯏꯒ ꯆꯞ ꯃꯥꯟꯅꯩꯅꯦ
ꯑꯣ ꯑꯩꯈꯣꯏ ꯗꯥꯗ ꯈꯣꯏꯗꯤ ꯁꯤꯂꯣꯡꯗ ꯑꯗꯨꯝ ꯇꯝ ꯂꯥꯏꯔꯤꯛ ꯇꯝ ꯂꯩꯌꯦ
ꯑꯣ ꯑꯣ
ꯅꯣꯏꯗꯤ ꯆꯥꯛ ꯊꯣꯡꯕ ꯍꯧꯔꯕꯣ
ꯑꯁ ꯑꯥ ꯅꯨꯡꯗꯥꯡꯒꯤꯔꯣ
ꯍꯣꯏ ꯅꯨꯡꯗꯥꯡ
ꯑꯁ ꯍꯥꯎꯗ꯭ꯔꯤꯌꯦꯗ
ꯑꯩꯈꯣꯏꯗꯤ ꯍꯧꯔꯦ ꯁꯧ ꯀꯩꯅꯣ ꯊꯣꯡꯉꯦ ꯊꯔꯣꯏ ꯊꯣꯡꯉꯦ ꯉꯁꯤ ꯊꯔꯣꯏ ꯈꯨꯠꯂꯛꯄꯗꯣ ꯆꯥꯁꯦ ꯆꯥꯁꯦ ꯍꯥꯏꯅ ꯍꯣ ꯑꯗꯨꯝ ꯕꯕꯥ ꯈꯣꯏꯅ ꯆꯥꯅꯤꯡꯉꯦ ꯍꯥꯏꯔꯛꯄ
ꯑꯣ ꯑꯣ ꯂꯧꯒꯤ ꯊꯔꯣꯏꯔꯣ
ꯍꯣꯏ ꯍꯥꯎꯋꯦ ꯐ꯭ꯔꯦꯁ ꯑꯣꯏꯕꯅꯤꯅ ꯀꯣ
ꯑꯣ ꯑꯣ ꯂꯧꯒꯤ ꯊꯔꯣꯏꯗꯤ ꯍꯧꯔꯝꯒꯅꯤ ꯍꯣꯏ
ꯎꯪ ꯍꯥꯎꯋꯦ ꯐ꯭ꯔꯦꯁꯅꯦꯕꯀꯣ ꯑꯗꯨꯝ ꯆꯤꯡꯒꯤ ꯂꯧꯗ ꯀꯨꯟꯕꯗꯣ
ꯎꯝ ꯎꯝ ꯆꯅꯤꯡꯉꯤꯗ
ꯍꯣ ꯍꯣꯏ ꯆꯥꯅꯤꯡꯗꯤ ꯅꯣꯡꯃ ꯄꯤꯔꯛꯀꯦ
ꯄꯤꯔꯛꯑꯣ
ꯍꯧꯖꯤꯛꯁꯨ ꯅꯣꯡ ꯇꯥꯔꯤꯕꯣ
ꯇꯂꯥꯛꯑꯣ
ꯍꯣꯏ ꯂꯥꯛꯀꯦ ꯍꯣꯏ ꯇꯥꯏ ꯇꯥꯏ
ꯑꯩꯈꯣꯏꯗꯤ ꯆꯥꯛ ꯑꯩꯗꯤ ꯑꯩꯒꯤ ꯄꯨꯛꯁꯨ ꯌꯥꯝꯅ ꯐꯨꯜ ꯑꯣꯏꯔꯤꯌꯦꯗ ꯑꯩꯅ ꯉꯁꯤ ꯃꯣꯔꯅꯤꯡꯒꯤ ꯆꯥꯛꯇꯣ ꯄꯨꯡ ꯑ ꯄꯨꯡ ꯏꯂꯚꯦꯟꯒꯨꯝꯕꯗ ꯆꯥꯕ ꯑꯗꯨꯒꯤ ꯀꯔꯤꯁꯨ ꯆꯥꯅꯤꯡꯗꯦ
ꯑꯩꯈꯣꯏꯗꯤ ꯆꯤꯡꯗ ꯂꯩꯏꯕꯅꯤꯅꯀꯣ ꯑꯗꯨꯝ ꯆꯥꯛ ꯑꯌꯨꯛ ꯅꯨꯡꯗꯥꯡꯅꯤ ꯑꯗꯨꯝ ꯉꯟ ꯇꯥꯥ ꯉꯟꯇꯥ ꯆꯥꯏ ꯑꯌꯨꯛꯇꯗꯤ ꯄꯨꯡ ꯁꯚꯦꯟ ꯑꯩꯠ ꯇꯥꯔꯗꯤ ꯑꯗꯨꯝ ꯆꯥꯔꯦꯕꯀꯣ
ꯑꯣ ꯑꯣ
ꯅꯨꯡꯗꯥꯡꯗꯁꯨ ꯄꯨꯡ ꯃꯉꯥ ꯇꯔꯨꯛ ꯇꯥꯔꯗꯤ ꯑꯗꯨꯝ ꯆꯥꯕ
ꯑꯣ ꯐꯩ ꯍꯣꯏ ꯑꯗꯨꯅ ꯐꯕꯅꯦ
ꯎꯝ
ꯐꯖꯅ ꯆꯥꯔꯒ ꯅꯨꯡꯉꯥꯏꯅ ꯇꯨꯝꯕ ꯌꯥꯅꯤ ꯎꯝ
ꯑꯗꯨ ꯆꯤꯡꯗ ꯂꯩꯕꯅꯤꯅ ꯃꯣꯏꯒꯤ ꯍꯦꯜꯁꯦ ꯌꯥꯝ ꯐꯔꯝꯒꯅꯤ
ꯍꯣꯏ ꯑꯗꯨꯝ ꯋꯦꯗꯔꯁꯨ ꯅꯨꯡꯉꯥꯏꯌꯦ ꯇꯨꯝ ꯇꯨꯝ ꯇꯝꯄꯥꯛꯁꯨ ꯅꯠꯇꯕꯀꯣ ꯑꯗꯨꯝ ꯅꯨꯡꯁꯥ ꯁꯔꯥ ꯁꯨ ꯑꯗꯨꯝ ꯆꯤꯡꯗꯗꯤ ꯎꯔꯨꯝꯒꯨꯝꯕꯗ ꯐꯝꯕ ꯆꯠꯄ ꯌꯥꯝ ꯅꯨꯡꯉꯥꯏꯌꯦꯕ ꯄꯥꯛꯇꯗꯤ ꯁꯥꯕꯗꯨꯀꯣ ꯂꯩꯕ ꯅꯨꯡꯉꯥꯏꯔꯁꯨ ꯌꯥꯝ ꯁꯥꯏꯌꯦꯕ ꯍꯧꯖꯤꯛꯀꯥꯟꯗꯤ ꯆꯤꯡꯗꯅ ꯑꯗꯨꯝ ꯅꯨꯡꯉꯥꯏꯌꯦꯕ ꯎꯔꯨꯝꯁꯨ ꯅꯨꯡꯁꯤꯠꯁꯨ ꯑꯗꯨꯝ ꯐ꯭ꯔꯦꯁ ꯑꯣꯏꯅ ꯐꯪꯕ
ꯎꯝ
ꯍꯧꯖꯤꯛꯀꯥꯟꯗꯤ ꯂꯧ ꯃꯇꯝꯅꯤꯅ ꯑꯗꯨꯝ ꯂꯧꯁꯨ ꯆꯠꯅꯔꯦꯗ
ꯑꯣ
ꯀꯩꯅꯣ ꯆꯤ ꯃꯁꯔꯨꯝꯒꯨꯝꯕ ꯊꯤꯕ ꯆꯠꯄ ꯌꯥꯝ ꯅꯨꯡꯉꯥꯏꯌꯦꯕ ꯁꯤꯗꯗꯤꯀꯣ ꯆꯤꯡꯗꯗꯤ
ꯍꯣꯏ ꯍꯣꯏ ꯆꯠꯄꯅꯦ
ꯕꯕꯥ ꯈꯣꯏꯗꯤ ꯀꯔꯤ ꯊꯕꯛ ꯇꯧꯕ꯭ꯔꯣ ꯃꯃꯥ ꯈꯣꯏꯗꯤ
ꯑꯣ ꯑꯩꯒꯤ ꯕꯕꯥꯒ ꯑꯃꯥꯗꯤ ꯑꯍꯥꯟ ꯑꯣꯏꯈ꯭ꯔꯦ ꯌꯨꯝꯗꯅ ꯑꯗꯨꯝ ꯂꯩꯌꯦ
ꯑꯣ
ꯊꯕꯛꯒꯨꯝꯕꯗꯤ ꯂꯧꯒꯨꯝꯕꯁꯨ ꯂꯩꯈ꯭ꯔꯗꯤꯀꯣ ꯑꯗꯨꯝ ꯆꯠꯄ ꯃꯣꯏꯁꯦ ꯂꯧꯒꯨꯝꯕ ꯂꯩꯔꯁꯨ ꯁꯨ ꯑꯗꯨꯝ ꯆꯠꯂꯦ ꯑꯗꯨ ꯑꯩꯈꯣꯏꯅꯗꯤ ꯂꯧꯒꯨꯝꯕꯗꯤ ꯆꯠꯀꯅꯨ ꯑꯍꯟ ꯑꯣꯏꯈ꯭ꯔꯦ ꯍꯧꯖꯤꯛꯇꯤ ꯌꯨꯝꯗ ꯂꯩꯌꯣ ꯍꯥꯏꯔꯁꯨꯀꯣ ꯃꯣꯏꯁꯦ ꯑꯗꯨꯝ ꯆꯠꯀꯅꯤ
ꯑꯗꯨꯅ ꯐꯕꯅꯦ ꯑꯍꯟ ꯌꯨꯝꯗ ꯑꯍꯜ ꯂꯩꯕꯁꯨ ꯑꯗꯨꯝ ꯌꯨꯝꯗꯤ ꯑꯗꯨꯝ ꯅꯨꯡꯉꯥꯏꯕꯅꯦꯕꯀꯣ ꯑꯍꯜꯒꯨꯝꯕ ꯂꯩꯕ ꯈꯣꯢ ꯏꯃꯨꯡ ꯌꯥꯝ ꯅꯨꯡꯉꯥꯏꯕꯅꯦ ꯑꯗꯣ
ꯑꯗꯨ ꯌꯥꯝ ꯍꯤꯡꯅꯤꯡꯉꯥꯏꯀꯣ ꯎꯝ ꯌꯥꯝꯅ ꯀꯨꯏꯅ ꯂꯩꯅꯤꯡꯉꯥꯏ ꯑꯩꯈꯣꯏꯅ ꯊꯕꯛ ꯇꯧꯕꯒꯅꯨ ꯍꯥꯏꯔꯒ ꯊꯕꯛ ꯑꯗꯨꯝ ꯇꯧꯕꯗꯨ ꯈꯪꯗꯔꯦ
ꯁꯦꯕꯥ ꯐꯖꯅ ꯇꯧꯕꯤꯌꯨ
ꯎꯝ ꯑꯗꯨꯝ ꯃꯣꯏ ꯃꯊꯟꯇ ꯍꯧꯖꯤꯛꯇꯤ ꯀꯔꯤꯅꯣ ꯁꯦꯚꯦꯟꯇꯤ ꯄ꯭ꯂꯁꯒꯨꯝꯕ ꯀꯣ
ꯍꯣꯏ ꯍꯣꯏ ꯃꯣꯏ ꯊꯕꯛ ꯁꯨꯕꯁꯨ ꯋꯥꯕ ꯃꯇꯝꯅꯤꯅꯦꯕ ꯍꯧꯖꯤꯛꯀꯥꯟꯁꯤ ꯁꯚꯦꯟꯇꯤ ꯑꯩꯠꯇꯤ ꯌꯧꯔꯗꯤ ꯌꯨꯝ ꯌꯨꯝꯗ ꯄꯣꯊꯥꯔꯒ ꯃꯆꯥ ꯁꯤꯡꯅ ꯁꯦꯕꯥ ꯇꯧꯒꯗꯧꯕꯒꯤ ꯃꯇꯝꯅꯦꯕꯀꯣ
ꯍꯣꯏ ꯍꯣꯏ ꯑꯗꯨ ꯅꯣꯏꯒꯤ ꯕꯥꯒ ꯃꯃꯥꯗꯤ ꯀꯃꯥꯏꯅ
ꯑꯩꯈꯣꯏ ꯕꯕꯥ ꯏꯃꯥꯈꯣꯏꯗꯤ ꯆꯍꯤ ꯑꯗꯨꯝ ꯃꯣꯏꯗꯤ ꯑꯉꯥꯡꯁꯨ ꯅꯠꯇꯦ ꯑꯍꯟꯁꯨ ꯑꯣꯏꯗ꯭ꯔꯤꯗꯀꯣ ꯑꯗꯨꯝ ꯀꯔꯤ ꯍꯥꯢꯁꯤꯔꯥ ꯑꯍꯥꯟꯗꯤ ꯅꯠꯇ꯭ꯔꯤꯌꯦꯕ ꯀꯣ ꯊꯕꯛꯇꯣ ꯑꯗꯨꯝ ꯁꯨꯕ ꯉꯝꯔꯤꯗ ꯂꯧꯒꯨꯝꯕ ꯆꯠꯄ ꯁꯤꯡꯒꯨꯝꯕ ꯆꯟꯕ ꯑꯗꯨꯝ ꯆꯠꯄ ꯉꯝꯂꯤ
ꯑꯣ ꯑꯣ ꯌꯥꯝ ꯐꯩꯅꯦ ꯅꯣꯏꯒꯤꯁꯨ ꯃꯤ ꯌꯥꯝꯃꯤꯀꯣ ꯑꯩꯈꯣꯏꯒꯨꯝꯅ
ꯑꯥ ꯃꯤ ꯌꯥꯝꯃꯦ ꯑꯗꯨ ꯑꯩꯁ ꯆꯥꯛ ꯆꯥꯕ ꯒꯥꯟꯗꯗꯤꯒꯣ
ꯀꯦꯖꯤ ꯑꯃ ꯑꯅꯤ ꯀꯣꯟꯅꯗꯦꯕ ꯀꯦꯖꯤ ꯑꯍꯨꯝ ꯃꯔꯤ ꯆꯥꯔꯒ ꯑꯗꯨꯝ ꯍꯦꯞꯄꯤ ꯐꯦꯃꯤꯂꯤ ꯍꯥꯏꯗꯨ ꯑꯣꯏꯔꯗꯤ ꯑꯗꯨꯝ ꯅꯨꯡꯉꯥꯏꯕ ꯄꯨꯟꯅ ꯆꯥꯃꯤꯟꯅꯕꯗꯣ ꯒꯣ ꯍꯥꯎꯔꯁꯨ ꯍꯥꯎꯗ꯭ꯔꯁꯨ ꯄꯨꯟꯅ ꯆꯥꯃꯤꯟꯅꯕꯗꯨꯅ ꯍꯥꯎꯕꯅꯦꯕ
ꯎꯝ ꯑꯗꯨ ꯑꯗꯨ ꯑꯃꯅꯦ ꯑꯩꯈꯣꯏꯁꯨ ꯕꯤꯛ ꯐꯦꯃꯤꯂꯤ ꯑꯣꯏꯅ ꯂꯩꯔꯝꯃꯤ ꯍꯧꯖꯤꯛꯇꯤ ꯃꯣꯏꯒꯤ ꯃꯌꯨꯝ ꯃꯌꯨꯝ ꯁꯦꯝꯈ꯭ꯔꯕꯅꯤꯅ
ꯑꯣ ꯑꯩꯈꯣꯏꯗꯤ ꯇꯣꯉꯥꯟ ꯇꯣꯉꯥꯟ ꯆꯥꯕ ꯂꯩ ꯇ꯭ꯔꯦꯗ ꯑꯗꯨꯗ ꯑꯩꯈꯣꯏꯁꯨ ꯄꯨꯟꯅ ꯂꯩꯕꯀꯣ ꯑꯗꯨꯒꯤ ꯑꯗꯨꯨꯝ ꯃꯌꯥꯝ ꯄꯨꯟꯕ ꯌꯥꯝ ꯅꯨꯡꯉꯥꯏ
ꯑꯣ ꯑꯗꯨ ꯅꯪꯒꯤꯁꯦ ꯑꯩꯈꯣꯏꯗꯤ
ꯏꯆꯦ ꯑꯃꯗꯤ ꯌꯨꯝ ꯄꯥꯟꯈ꯭ꯔꯦ ꯃꯥꯗꯤ ꯂꯩꯇ꯭ꯔꯦ ꯗꯗꯥ ꯑꯩꯈꯣꯏ ꯑꯗꯨ ꯂꯧꯔꯁꯨꯀꯣ ꯇꯣꯉꯥꯟ ꯆꯥꯗ꯭ꯦꯕ ꯑꯗꯨꯝ ꯄꯨꯟꯅ ꯂꯩꯃꯤꯟꯅꯕ
ꯎꯝ ꯑ ꯑꯗꯨꯗꯤ ꯅꯣꯏ ꯑꯉꯥꯡ ꯑꯣꯏꯔꯤ ꯑꯣꯏꯕꯒꯤꯅꯦ ꯑꯩꯒꯤ ꯏꯆꯦ ꯈꯣꯏꯗꯤ ꯂꯣꯏꯅꯃꯛ ꯂꯨꯍꯣꯡꯈ꯭ꯔꯦ ꯂꯨꯍꯣꯡꯗ꯭ꯔꯒ ꯀꯣ ꯃꯣꯏꯒꯤ ꯂꯩꯐꯝꯁꯦ ꯇꯣꯉꯥꯟ ꯇꯣꯉꯥꯟꯅ ꯂꯩꯈ꯭ꯔꯦꯕ ꯑꯗꯨ ꯍꯧꯖꯤꯛꯇꯤ ꯀꯔꯤꯅꯣ ꯑꯩꯒꯤ ꯑꯌꯥꯝꯕꯒ ꯑꯗꯨꯝ ꯂꯩꯌꯦ ꯑꯌꯥꯝꯕ ꯈꯣꯏꯗꯤ ꯑꯗꯨꯝ ꯂꯩꯌꯦ ꯁꯤ ꯌꯨꯝꯗꯀꯣ
ꯃꯥꯒꯤ ꯃꯆꯥꯁꯤꯡꯒ
ꯅꯨꯡꯁꯤꯕꯅꯦ ꯑꯩꯈꯣꯏ ꯏꯆꯦ ꯑꯗꯨꯝ ꯑꯩꯈꯣꯏ ꯐ꯭ꯔꯦꯟꯒꯨꯝꯅ ꯎꯝ ꯂꯩꯃꯤꯟ ꯂꯩꯃꯤꯟꯅꯒ ꯑꯗꯨꯝ ꯂꯨꯍꯣꯡꯈ꯭ꯔꯕꯗꯣ
ꯑꯣ ꯑꯣ ꯃꯆꯤꯟ ꯃꯅꯥꯎ ꯂꯩꯃꯤꯟꯅꯔꯒ ꯑꯃꯨꯛ ꯀꯥꯏꯅꯕ ꯍꯥꯏꯕꯁꯦ ꯌꯥꯝ ꯅꯨꯡꯉꯥꯏꯇꯕꯅꯦꯕꯀꯣ
ꯎꯝ ꯌꯥꯝ ꯅꯨꯡꯉꯥꯏꯇꯕꯅꯦ
ꯈꯟꯅꯔꯁꯨ ꯆꯩꯥꯏꯅꯥꯔꯁꯨ ꯅꯣꯛꯑꯁꯨ ꯑꯗꯨꯝ ꯏꯃꯨꯡ ꯑꯃꯗꯤ ꯑꯗꯨꯝ ꯄꯨꯜꯂꯦꯕꯀꯣ
ꯍꯣꯏꯅꯦ
ꯁꯥꯎꯅꯥꯔꯁꯨ ꯏꯃꯨꯡ ꯈꯛꯇꯅꯤ ꯑꯃꯨꯛ ꯅꯣꯛꯄ ꯅꯨꯃꯤꯠꯁꯨ ꯂꯩꯒꯅꯤ ꯍꯔꯥꯎꯕ ꯅꯨꯃꯤꯠꯁꯨ ꯀꯞ ꯅꯨꯃꯤꯠꯁꯨ ꯂꯩꯒꯅꯦꯕꯀꯣ
ꯎꯝ ꯌꯥꯝ ꯀꯞꯄꯅꯦ ꯑꯩꯈꯣꯏꯗꯤ ꯃꯣꯏ ꯂꯨꯍꯣꯡꯒꯦ ꯍꯥꯏꯔꯗꯤꯀꯣ ꯏꯆꯦ ꯑꯃ ꯂꯨꯍꯣꯡꯈ꯭ꯔꯦ
ꯑꯗꯨ ꯅꯪꯅ ꯑꯍꯟ ꯑꯣꯏꯕ꯭ꯔꯥ ꯑꯉꯥꯡ ꯑꯣꯏꯕ꯭ꯔꯥ
ꯑ ꯑꯩ ꯑꯩꯒꯤ ꯃꯌꯥꯏ
ꯑꯣ ꯑꯣ
ꯑꯩꯈꯣꯏ ꯑꯩ ꯃꯊꯛꯇ ꯗꯗꯥꯈꯣꯏ ꯏꯆꯦꯈꯣꯏ ꯂꯩꯔꯦ ꯑꯩꯒꯤ ꯃꯈꯥꯗ ꯏꯅꯥꯎꯄꯥ ꯏꯅꯥꯎꯄꯤ ꯂꯩ
ꯑꯆꯥ ꯆꯥ ꯐꯔꯦ ꯐꯔꯦ ꯈꯣꯏꯗꯒꯤ ꯑꯍꯥꯟꯕ ꯑꯣꯏꯕꯁꯨ ꯋꯥꯏ ꯍꯥꯏꯌꯦ
ꯑꯣ
ꯑꯩꯈꯣꯏ ꯃꯣꯏ ꯑꯉꯥꯡ ꯈꯣꯏꯕꯨ ꯌꯥꯝ ꯈꯟꯕꯗꯀꯣ
ꯑꯁ ꯃꯤ ꯌꯥꯝꯕꯅꯤꯅꯀꯣ ꯆꯥꯛ ꯏꯟꯁꯥꯡ ꯊꯣꯡꯕ ꯃꯤꯗꯤ ꯋꯥꯕꯗꯣ
ꯍꯣꯏ ꯑꯗꯨꯅꯦ
ꯑꯩꯈꯣꯏꯁꯤ ꯃꯩꯗ ꯊꯣꯡꯕꯅꯗꯤ ꯍꯥꯎꯅꯦꯕ ꯒ꯭ꯌꯥꯁꯇ ꯊꯣꯡꯕꯗꯤ ꯁꯥꯒꯨꯝꯕꯁꯨ ꯃꯍꯥꯎ ꯂꯩꯇꯦꯗꯅ
ꯑꯗꯨꯅꯦ ꯍꯣꯏ
ꯃꯩꯗ ꯊꯣꯡꯉꯒ ꯑꯗꯨꯝ ꯁꯥꯒꯨꯝꯕꯁꯨ ꯃꯍꯥꯎ ꯂꯩꯕ ꯆꯥꯛꯁꯨ ꯃꯍꯥꯎ ꯂꯩꯌꯦꯕꯀꯣ
ꯍꯣꯏ ꯍꯣꯏ ꯑꯗꯨꯅꯦ ꯃꯥꯥꯏꯒꯤ ꯏꯟꯁꯥꯡ ꯆꯥꯅꯤꯡꯈ꯭ꯔꯦ ꯑꯩꯈꯣꯏꯁꯨ ꯆꯥꯗꯕ ꯀꯨꯏꯈ꯭ꯔꯦ
ꯑꯣ ꯃꯩꯗꯨꯅꯗꯤ ꯑꯗꯨꯝ ꯍꯥꯎꯕꯅꯦꯕꯀꯣ ꯑꯉꯥꯡ ꯑꯣꯏꯔꯤ ꯔꯤꯉꯩꯗꯒꯤ ꯆꯥꯔꯛꯄꯅꯤꯅꯀꯣ
ꯎꯝ ꯎꯝ
ꯑꯗꯨꯝ ꯅꯥ ꯅꯣꯏꯗꯤ ꯃꯥꯏꯗ ꯊꯣꯡꯕ ꯌꯥꯏꯅ ꯑꯥ ꯆꯤꯡꯗ ꯂꯩꯔꯅꯤ
ꯒꯥ ꯑꯗꯨꯝ ꯅꯨꯡꯁꯥꯗ ꯐꯧꯔꯒ ꯑꯗꯨꯝ ꯈꯨꯗꯛꯇ ꯇ ꯇꯦꯛꯑꯒ ꯏꯟꯁꯥꯡꯒꯨꯝꯕ ꯊꯣꯡꯕ ꯆꯍꯥꯒꯨꯝꯕꯁꯨ ꯑꯗꯨꯝ ꯍꯥꯎꯋꯦꯕꯀꯣ ꯃꯩꯗꯨꯅ ꯍꯧꯖꯤꯛꯀꯥꯟꯗꯤ ꯆꯨꯆꯥꯛ ꯃꯇꯝꯅꯤꯅ ꯑꯁꯅ ꯉꯔꯥꯡꯁꯨ ꯆꯨꯆꯥꯛ ꯐꯣꯠꯂꯒ ꯃꯌꯥꯝ ꯆꯥꯕ ꯑꯁ ꯌꯥꯝ ꯅꯨꯡꯉꯥꯏꯌꯦ
ꯅꯨꯡꯉꯥꯏꯍꯦ ꯂꯥꯛꯅꯤꯡꯈ꯭ꯔꯦ ꯅꯣꯏꯗ ꯇꯝꯄꯥꯛꯇ ꯂꯩꯅꯤꯡꯗ꯭ꯔꯦ
ꯆꯤꯡꯗꯅ ꯅꯨꯡꯉꯥꯏꯕꯅꯦꯕ ꯑꯗꯨꯝ ꯃꯇꯝ ꯃꯇꯝꯒꯤ ꯑꯦ ꯏꯟꯁꯥꯡ ꯅꯥꯄꯤꯒꯨꯝꯕꯁꯨ ꯐꯪꯕꯀꯣ ꯐ꯭ꯔꯦꯁꯇ
ꯎꯝ ꯎꯝ ꯑꯍꯥꯎ ꯑꯍꯥꯎꯕꯁꯨ ꯂꯩꯌꯦ
ꯑꯥ ꯑꯗꯨꯝ ꯃꯣꯔꯣꯛꯀꯨꯝꯕ ꯊꯕꯤꯒꯨꯝꯕ ꯌꯥꯝ ꯐꯪꯅꯔꯦ ꯍꯧꯖꯤꯛꯇꯤ ꯑꯗꯨꯝ ꯐ꯭ꯔꯦꯁꯇ ꯂꯧꯔꯒ ꯆꯥꯏꯕ ꯑꯩꯈꯣꯏꯗꯤ
ꯑꯣ ꯑꯗꯨ ꯂꯥꯎꯗ ꯃꯔꯣꯛ ꯊꯣꯛꯄ ꯍꯧꯔꯕ꯭ꯔꯥ
ꯍꯣꯏ ꯍꯧꯖꯤꯛꯀꯥꯟ ꯆꯥꯎꯔꯦ ꯑꯗꯨꯝ ꯊꯣꯛ ꯄ ꯍꯥꯎꯔꯦ ꯃꯨꯟꯕꯗꯤ ꯍꯧꯗ꯭ꯔꯦꯌꯦ ꯍꯥꯎꯗꯤ ꯍꯥꯎꯔꯦ ꯕꯀꯣ
ꯑꯣ ꯑꯣ ꯐꯥꯏꯅꯦ
ꯅꯨꯡꯉꯥꯏꯕꯅꯦ ꯂꯥꯎꯗ ꯆꯠꯂꯒ ꯆꯥꯛ ꯆꯥꯕꯁꯨ ꯃꯍꯥꯎ ꯑꯃꯅꯤ ꯀꯣ
ꯑꯣ ꯑꯗꯨꯅꯦ ꯍꯧꯖꯤꯛꯀꯥꯟꯗꯤ ꯅꯣꯡ ꯆꯨꯕꯅꯤꯅ ꯆꯠꯇ꯭ꯔꯦ ꯅꯣꯡ ꯆꯨꯗꯕ ꯀꯥꯟꯗꯗꯤ ꯑꯗꯨꯝ ꯆꯠꯂꯦ ꯑꯩꯈꯣꯏꯗꯤ ꯀꯣ
ꯎꯝ
ꯑꯗꯨꯝ ꯃꯌꯥꯝ ꯀꯧꯔꯒ ꯏꯃꯥꯟꯅꯕꯤꯁꯤꯡ ꯑꯗꯨꯝ ꯀꯧꯔꯒ ꯑꯉꯥꯡꯁꯤꯡ ꯄꯨꯔꯒ ꯂꯧꯗ ꯆꯥꯛꯀꯨꯝꯕ ꯊꯣꯡꯕ ꯆꯠꯄ ꯑꯗꯨꯒ ꯑꯗꯨꯒ ꯏꯁꯄꯤꯀꯔ ꯑꯃ ꯄꯨꯔꯒ ꯏꯁꯩ ꯊꯥꯔꯒ ꯖꯒꯣꯏ ꯁꯥꯕꯀꯣ
ꯎꯝ ꯌꯥꯝ ꯅꯨꯡꯉꯥꯏꯒꯅꯤ ꯍꯣꯏ